ꯍꯜꯂꯣ
ꯇꯥꯕꯔꯣ ꯃꯔꯨꯞ
ꯎꯝ ꯀꯩꯗꯧ ꯀꯩꯗꯧꯔꯝꯃꯤꯅꯣ
ꯁꯨꯝ ꯂꯩ ꯔ꯭ꯃꯤꯅꯦ ꯃꯔꯨꯞ
ꯑ ꯁꯥꯏꯦ ꯁꯥꯟꯇꯤ ꯆꯔꯦ
ꯆꯠ ꯆ ꯀꯋꯦ ꯃ ꯃꯨꯔꯇ ꯁꯥꯔꯔꯕꯣ
ꯑꯁꯥꯗꯤꯌꯥ ꯄꯨꯖꯥꯔꯤꯀꯟ ꯑꯣꯏꯔꯤ
ꯍꯦꯡ ꯌꯥꯝ ꯊꯦꯡꯉꯤꯗ ꯃꯔꯨꯞ ꯆꯥꯛꯖꯤꯐꯥꯎ ꯆꯥꯔꯔꯦ
ꯎꯝ ꯑꯩꯅ ꯁꯥꯎꯅꯤꯡꯕ ꯑꯩꯈꯣꯏ ꯑꯩꯈꯣꯏ ꯅꯨꯄꯤꯗꯣ ꯃꯥꯃ ꯁꯥꯛ ꯊꯦꯡ ꯊꯦꯡꯅ ꯄꯤꯖꯕ ꯑꯗꯨꯒꯤ ꯁꯥꯎꯦꯟꯁꯤꯗ ꯑꯩꯁꯨ ꯊꯦꯡꯅ ꯀꯧ ꯇꯧꯁꯤꯟꯕꯅꯦꯕ
ꯎꯝ ꯀꯔꯤꯅꯣ ꯍꯥꯏꯁꯤ ꯀꯩꯅꯣ ꯑꯃꯨꯛ ꯁꯥꯎꯅꯔꯔꯕ ꯍꯥꯏꯁꯦ ꯄꯪꯀꯥꯎꯐꯥꯎ ꯁꯥꯎꯅꯩ ꯃꯔꯨꯞꯁꯤ ꯀꯃꯥꯏꯅ ꯇꯧꯣꯏꯅ
ꯗ ꯋꯥꯈꯟꯁꯦ ꯄꯨꯡꯆꯥꯎ ꯁꯥꯎꯅꯤꯡꯉꯦ ꯑꯗꯨ ꯄꯤꯊꯤꯕꯗꯩꯀꯣ
ꯎꯝ ꯈꯥꯏꯁꯤ ꯈꯥꯏꯁꯤ ꯑꯗꯨ ꯐꯤꯗꯤ ꯃꯔꯔ
ꯅꯣꯡꯕꯨꯗꯤ ꯌꯥꯝ ꯅꯨꯡꯁꯤꯕ ꯍꯥꯏꯇꯥꯔꯦ ꯅꯨꯡꯁꯤꯔꯦꯁꯨ ꯈꯠꯅꯔꯤꯁꯦ ꯅꯨꯡꯁꯤꯅꯕꯩꯅꯤꯒ ꯍꯥꯏꯕꯗꯨꯅꯦꯕ ꯑꯩꯈꯣꯏꯅ ꯎꯠꯇꯣꯔꯤꯕ ꯃꯌꯥꯝ ꯃꯃꯥꯡꯗ ꯁꯟꯗꯣꯛꯇꯣꯔꯤꯕ ꯋꯥꯍꯤꯕꯇꯥꯆꯦ ꯈꯟꯅꯧ ꯈꯠꯅꯔꯤꯗꯣ ꯑꯁꯦꯡꯕ ꯅꯨꯡꯁꯤꯕ ꯅꯨꯡꯁꯤꯅꯕ ꯀꯧꯏ
ꯎꯝ ꯌꯦꯏꯌꯦ ꯈꯠꯅ ꯈꯠꯅ ꯅꯨꯡꯁꯤꯕ ꯍꯦꯟꯕ ꯋꯥꯅꯦ ꯑꯗꯨꯗꯤ ꯃꯔꯨꯞꯀꯤꯁꯦ ꯃꯄꯥꯟ ꯊꯣꯡꯗ ꯑꯣꯏꯅꯔꯒ ꯃꯅꯨꯡ ꯅꯨꯡꯁꯤꯕꯒꯤ ꯋꯥꯔꯤꯅꯤꯅꯦ
ꯍꯣꯏ ꯃꯤ ꯃꯃꯥꯡꯗꯗꯤ ꯃꯥꯅ ꯉꯝꯕ ꯁꯥꯕ ꯑꯩꯅ ꯉꯝꯕ ꯁꯥꯕ ꯃꯅꯨꯡꯗꯗꯤ ꯅꯨꯡꯗꯨꯗꯤ ꯑꯗꯨꯝ ꯃꯥꯅ ꯃꯥꯅ ꯉꯝꯕꯒꯨꯝꯕꯅꯤꯗ
ꯎꯝ ꯃꯄꯥꯟꯁꯨ ꯃꯄꯥꯟꯗꯁꯨ ꯃꯥꯉꯝꯕ ꯁꯕ ꯃꯅꯨꯡꯗꯁꯨ ꯃꯥꯅ ꯉꯝꯕ
ꯎꯝ ꯑꯗꯨꯗꯅꯦ ꯌꯥꯝ ꯋꯥꯔꯦ ꯑꯩ ꯋꯥꯔꯦ ꯉꯥꯏꯍꯛꯇꯪ ꯀꯣꯏ ꯁꯨ ꯁꯤꯅ ꯐꯣꯟ ꯇꯧꯔꯔꯤꯁ
ꯎꯝ ꯌꯥꯒꯅ ꯐꯗꯣ ꯀ ꯊꯨꯞꯄ ꯌꯥꯒ ꯅꯪ ꯀꯣꯏꯁꯨ ꯀꯠꯁꯨ ꯌꯥꯝꯗꯧ ꯃꯥꯜꯂꯦꯕꯣ ꯍꯟꯖꯤꯂ ꯇꯧꯧꯕꯅꯤ ꯈꯪꯉ
ꯑꯗꯨ ꯑ ꯅꯣꯡꯐꯔꯛ ꯀꯣꯏꯕꯗ ꯉꯥꯡꯉꯗꯤ ꯑꯗꯨ ꯏꯃꯨꯡ ꯀꯥꯏꯔꯣꯏꯗ꯭ꯔꯣ ꯑꯗꯨꯝ ꯀꯥꯗ ꯂꯩꯔꯦ ꯑꯗꯨꯗ ꯃꯤ ꯑꯍꯜ ꯂꯃꯟ ꯃꯈꯩ ꯐꯩꯅ ꯐꯖꯅ ꯉꯥꯡꯅꯗ꯭ꯔꯦꯕ
ꯎꯝ
ꯑꯥꯔꯕꯤꯟꯁꯤ ꯃꯄꯥꯟꯗ ꯊꯣꯛꯇꯦ ꯈꯣꯠꯇꯦ
ꯎꯝ ꯎꯝ
ꯃꯥꯏꯅ ꯄꯁꯤꯅꯦ ꯐꯖꯤꯂ ꯊꯝꯃꯦ ꯈꯣꯠꯂꯦꯅꯀꯣ ꯎꯁꯤꯠꯇꯅꯦꯦꯕ ꯑꯩ ꯊꯦꯡꯅꯕ ꯈꯨꯗꯤꯡꯒꯤ ꯏꯕꯨꯡꯉꯣ ꯅꯠꯇꯨꯅꯦ ꯐꯥꯔꯕ꯭ꯔꯥ ꯅꯪꯕꯣ ꯈꯥ ꯈꯥ ꯈꯔ ꯇꯧꯅꯦ ꯅꯪ ꯅꯪ ꯅꯨꯄꯥ ꯅꯠꯇ꯭ꯔꯣ ꯈꯔ ꯉꯥꯡꯉꯨꯅꯦ ꯁꯛꯎꯅꯦ
ꯎꯝ
ꯃꯥꯅ ꯀ꯭ꯋꯥ ꯆꯥꯔꯒ ꯃꯥꯅ ꯅꯪꯉꯣꯟꯗ ꯉꯥꯡꯕꯗꯨ ꯅꯪꯅ ꯀꯤꯔꯤꯕ ꯅꯠꯇ꯭ꯔꯣꯒ ꯇꯧꯗꯅꯕ ꯀꯥꯏ ꯀꯥꯏꯕ ꯋꯥ ꯌꯥꯝ ꯅꯪꯉꯦ ꯍꯥꯏꯇꯥꯔꯦ ꯎ ꯍꯅ ꯑꯩ ꯁꯥꯎꯔꯒ ꯉꯁꯤꯗꯤ
ꯎ ꯇ ꯃꯔꯔꯁꯦ ꯑꯗꯨꯗꯤ ꯅꯨꯄꯤꯅ ꯂꯥꯛꯅꯕꯤ ꯂꯩꯔꯃꯦ ꯅꯍꯥꯟꯩ ꯑꯩꯅ ꯅꯨꯄꯤ ꯊꯤꯔꯨ ꯅꯨꯄꯤ ꯊꯤꯔꯨꯅꯨ ꯑꯩꯈꯣꯏ ꯁꯃꯥꯏꯅ ꯄꯥꯈꯪ ꯑꯣꯏꯔ ꯈꯔ ꯀꯨꯏ ꯂꯩꯀꯣ ꯄꯥꯈꯪ ꯑꯣꯏꯕꯥ ꯅꯨꯡꯉꯥꯏꯔꯕꯅꯤ ꯍꯥꯏꯔꯗꯤ ꯍꯥꯏꯖꯒꯤꯈꯤꯕꯅꯤꯀꯣ
ꯑꯩ ꯍꯥꯏꯖꯈꯤꯕꯅꯦ ꯃꯤ ꯅꯨꯄꯤꯗꯨ ꯅꯥꯕꯨ ꯑꯩ ꯗꯥꯒꯤ ꯅꯥꯛꯇ ꯂꯩꯔꯗꯤ ꯑꯩꯅ ꯗꯥꯒꯤ ꯀꯩ ꯋꯥꯠꯍꯜꯂꯣꯏ ꯑꯩ ꯃꯌꯥꯝ ꯍꯣꯠꯅꯗꯣꯏꯅꯦ ꯗꯥꯒ ꯏꯕꯥꯅꯤ ꯅꯨꯡꯉꯥꯏꯅ ꯂꯩꯇ ꯌꯥꯗꯕꯅꯦ ꯃꯥꯒꯤ ꯂꯥꯡꯗ ꯑꯩ ꯊꯨꯕꯅꯦ ꯍꯥꯏꯕ
ꯍꯣꯏ ꯑꯗꯨꯗꯤ ꯂꯨꯍꯣꯡꯕꯅꯤꯅ ꯐꯖꯅ ꯐꯖꯅ ꯅꯨꯡꯁꯤ ꯆꯥꯅ ꯂꯩꯃꯤꯟꯅꯋ ꯆꯠꯇꯔꯤꯦꯁꯤꯗ ꯇꯥ ꯣꯋꯔ
ꯎꯝ ꯅꯪꯅ ꯀꯅꯥ ꯀꯅꯥ ꯈꯪꯅꯔꯤꯕ
ꯃꯔ ꯀꯩꯗꯅꯦ ꯋꯥꯔꯤꯁꯨ ꯎ ꯌꯥꯝ ꯆꯝꯅ ꯍꯤꯡꯖꯩ ꯄꯨꯟꯁꯤꯁꯦ
ꯆ ꯂꯩ ꯍꯤꯡꯦ
ꯎꯝ ꯅꯨꯄꯤꯤꯉꯥꯏ ꯋꯥꯈꯜ ꯆꯪꯗꯦ ꯑꯩ ꯍꯧꯖꯤꯛꯀꯥꯟ
ꯑꯗꯨ ꯈꯛꯇꯅꯗꯤ ꯌꯥꯔꯣꯏꯗ
ꯌꯥꯝ ꯁꯝꯅ ꯍꯌꯦꯡꯥꯏ ꯊꯣꯛꯄꯃ ꯂꯥꯛꯆꯅꯤ ꯈꯜꯂꯤ ꯌꯨꯝꯗ ꯍꯥꯏꯩꯅ ꯁꯤꯡꯉꯒ ꯂꯨꯉꯁꯨ ꯂꯨꯃꯒ ꯇꯧꯅꯤ
ꯍ ꯑꯗꯨꯃꯤ ꯍꯥꯏꯅꯕꯤꯅꯤ ꯍꯥꯏꯕ꯭ꯔꯣ
ꯎꯝ ꯌꯨꯝꯗꯕ ꯅꯨꯄꯤ ꯊꯤ ꯊꯤ
ꯑꯩꯅ ꯁꯨꯝ ꯊꯤꯖꯤꯜꯂꯣ ꯍꯥꯏꯁꯤꯅ ꯅꯪꯁꯨꯝ ꯁꯝꯒꯗ ꯆꯔꯥꯏꯗꯨ ꯁꯨꯝ ꯍꯟꯖꯤꯜꯂꯛꯄꯅꯤꯅꯀꯣ ꯅ ꯍ ꯑꯣ ꯖꯔꯁꯨ ꯁꯨꯝ ꯅꯨꯄꯤꯒꯤ ꯃꯤꯠꯇꯗꯤ ꯀꯔꯀꯥꯔꯒꯨꯝꯕ ꯀꯩꯒꯨꯝꯕꯒꯤ ꯋꯥꯈꯜꯗꯣ ꯂ ꯂꯥꯛꯒ ꯈ ꯑꯣ ꯑꯗꯨꯗꯤ ꯅꯪ ꯀꯀꯥꯒꯤ ꯃꯤꯡꯊꯣꯟꯜꯗꯣ ꯐꯪꯉꯒ ꯑꯉꯥꯡꯝꯁ ꯐ ꯂ ꯍꯔꯗꯤ ꯐꯥꯔꯦ ꯑꯗꯨ ꯂ ꯇꯥꯕꯤꯗ ꯀꯀꯥ ꯑꯣꯏꯔꯦꯁꯤꯗꯤ ꯀꯅꯥꯝꯅ ꯏꯟꯊꯣꯛꯄꯤꯕꯗꯣ ꯁꯃꯥꯖꯇ ꯏꯟꯊꯣꯛꯄꯤꯕ ꯃꯈꯣꯛ ꯊꯥꯡꯕ ꯀꯀꯥ ꯑꯃ ꯑꯣꯏ ꯗꯨꯗꯤ ꯄꯥꯝꯗꯕꯗ
ꯗꯤ ꯀꯀꯥ ꯂꯣꯏ ꯉꯥꯎꯗ꯭ꯔꯅꯤ ꯃꯔ ꯄꯩꯁꯥꯕꯨ ꯄꯥꯏꯔꯗꯤ ꯂꯣꯏ ꯌꯥꯔꯅꯤ ꯀꯥ ꯍꯥꯏ ꯇꯂ ꯑꯗꯨ
ꯀꯀꯥꯗ ꯐꯥꯎꯗꯤ ꯉꯥꯎꯔꯤ ꯑꯗꯣ ꯎꯄꯨꯗ ꯉꯥꯎꯕꯩ ꯇ꯭ꯔꯦꯟꯗꯨ ꯇꯪꯒ ꯂꯥꯛꯑꯗꯤ ꯑꯩꯈꯣꯏ ꯅꯪꯗꯧ ꯃꯥꯜꯂꯦ
ꯎꯝ ꯈꯠꯅꯅꯨ ꯈꯠꯅꯨ ꯅꯨꯄꯤ ꯑꯉꯥꯡ ꯂꯩꯕ ꯅꯣꯏ ꯅꯇꯨ ꯅꯆꯥ ꯐꯖ ꯐꯖꯅ ꯂꯩꯃꯤꯟꯅꯔꯒ ꯒ꯭ꯌꯥꯟ ꯇꯥꯅ ꯂꯩꯃꯤꯅꯧ ꯈꯠꯅ ꯆꯩꯅ ꯇꯧꯒꯅꯨ ꯒꯌ꯭ꯥꯟ ꯇꯥꯅ ꯇꯥꯅꯥ ꯂꯩꯌꯣꯕ
ꯒ꯭ꯌꯥꯟ ꯇꯥꯟ ꯇꯥꯅ ꯂꯩꯔꯤꯅꯤꯅꯦ
ꯎꯝ
ꯑꯌꯨꯛ ꯌꯥꯍꯧꯕ ꯋꯋꯥꯛꯀꯤꯡ ꯆꯦꯟ ꯋꯥꯛꯀꯤꯡ ꯆꯦꯟꯕ ꯑꯗꯩ ꯋꯥꯀꯤꯡ ꯆꯦꯟꯕ ꯍꯂꯛꯄꯗ ꯂꯕ ꯑꯩꯈꯣꯏ ꯁꯪꯒꯣꯝ ꯌꯦꯔꯨꯝ ꯑꯗꯨꯝꯕ ꯌꯥꯝ ꯑꯦꯛꯁ꯭ꯔꯥ ꯑꯣꯏꯕ ꯗꯥꯏꯠ ꯀꯩ ꯄ꯭ꯔꯣꯇꯤꯟ ꯅꯨꯡꯗꯤꯟ ꯑꯗꯨꯝꯕ ꯆꯥꯕꯗꯤ ꯉꯝꯗ꯭ꯔꯦꯕꯀꯣ ꯑꯗꯨꯝ ꯁꯤꯗ ꯍꯧꯕ ꯈꯣꯠꯄ ꯑꯗꯨꯗꯩꯩ ꯆꯥꯁꯤꯜꯂꯅꯤ ꯑꯗꯨꯒ ꯃꯦꯟ ꯆꯦꯜꯂꯅꯤ ꯏꯁꯥ ꯋꯥꯞ ꯋꯥꯝꯑꯞ ꯇꯧꯔ ꯂꯨꯖꯥ ꯊꯣꯛꯄ ꯈꯣꯠꯄ ꯇꯧꯔꯛꯅꯤ ꯑꯗꯩ ꯑꯃꯨꯛ ꯑꯗꯨꯏ ꯑꯩ ꯑꯩ ꯊꯧꯗꯣꯛ ꯑꯃꯨꯛ ꯂꯥꯛꯇꯣꯏꯅꯦ ꯃꯊꯪꯗꯣ ꯆꯥꯛ ꯊꯣꯡꯕ ꯑꯦꯟꯁꯥꯡ ꯊꯣꯡꯕꯗꯣ
ꯎꯝ
ꯑꯗꯨ ꯂꯑꯣꯏꯕꯗꯩꯩꯗꯤ ꯑꯃꯨꯛ ꯑꯗꯨꯅꯅꯦ ꯉꯁꯤꯗꯤ ꯉꯥꯏꯍꯥꯛ ꯇꯪ ꯀꯣꯏꯊꯣꯛꯎꯔꯁꯦ ꯃꯥꯅ ꯆꯩꯅꯤꯡꯉꯒ ꯆꯩꯖꯔꯁꯅꯨ ꯑ ꯃꯥꯅ ꯆꯩꯗꯅ ꯑꯩ ꯑꯩ ꯍꯥꯠꯀꯦ ꯍꯥꯏꯕꯕꯨꯗꯤ ꯇꯧꯔꯣꯏꯗꯅ
ꯎꯝ ꯃꯥꯅꯤ ꯃꯥꯅꯤ ꯀꯩꯁꯨ ꯇꯧꯕ ꯅꯠꯇꯦ
ꯑꯗꯨꯃꯥꯏꯅ ꯇꯧꯔꯗꯤ ꯃꯄꯨꯔꯣꯏꯕ ꯃꯁꯛ ꯈꯪꯗꯕ ꯑꯥꯏ ꯑꯥꯔ ꯑꯦꯝ
ꯎꯝ ꯀꯩꯁꯨ ꯇꯧꯔꯣꯏꯌꯦ ꯃꯔꯨꯞ ꯃꯔꯨꯞꯀꯤ ꯋꯥꯍꯩꯗꯨ ꯈꯤꯠꯇ꯭ꯪ ꯀꯟꯃꯜꯂꯦ ꯇꯞꯅ ꯉꯥꯡꯉꯣ ꯈꯔꯥ ꯑꯍꯦꯟꯕ ꯉꯥꯡ
ꯍꯥ
ꯃꯔꯨꯞꯀꯤ ꯋꯥꯍꯩꯗꯨ ꯈꯔ ꯀꯟꯃꯜꯂꯦ ꯍꯥꯏꯕ ꯃꯤꯗ ꯇꯥꯔ ꯅꯨꯡꯉꯥꯏꯔꯔꯣꯏꯕ
ꯃꯨꯛ ꯇꯥꯒꯗꯤ ꯁꯥꯎꯈꯤꯗꯣꯏꯅꯤ
ꯎꯝ ꯃꯔꯨꯞꯄꯨ ꯍꯣꯔꯦꯟ ꯅꯨꯡꯊꯤꯟ ꯀꯥꯏꯔ ꯀꯥꯏꯔꯒ ꯀꯣꯏꯊꯣꯛꯎꯁꯦ ꯍꯥꯏ ꯃꯔꯨꯞꯄꯨ ꯀꯥꯏꯗ ꯀꯣꯏꯅꯤꯡꯉꯤꯅꯣ ꯍꯥꯏꯁꯦ
ꯉꯁꯤꯁꯦ ꯉꯁꯤꯁꯦ ꯕꯣꯜ ꯂꯩꯒꯁꯨ ꯍꯥꯏꯅꯒꯨꯝ ꯇꯧꯕꯅꯤꯅꯦ ꯅꯪ ꯈꯪꯕ꯭ꯔꯥ
ꯎꯝ ꯑꯩꯈꯣꯏ ꯊꯪꯅꯕ ꯈꯨꯟꯒꯤꯗꯨꯔꯣ
ꯎꯝ
ꯑꯥ ꯂꯩꯗꯤ ꯍꯥꯏꯕꯅꯦ ꯅꯪ ꯌꯦꯡꯅꯤꯡꯉꯤꯔꯣ ꯍꯥꯏꯁꯦ
ꯎꯝ ꯌꯦꯡꯉꯨꯁꯤ ꯍꯥꯏꯄ꯭ꯔꯣ
ꯑꯣ ꯑꯩꯁꯨ ꯆꯠꯅꯤꯡ ꯆꯠꯅꯤꯡ ꯂꯩꯔꯝꯕꯅꯦ ꯇꯥꯟ ꯆꯥꯅꯔꯦꯗ ꯑꯗꯨ ꯑꯣꯏꯔꯗꯤ
ꯑꯗꯨꯗꯤ ꯆꯠꯂꯨꯔꯁꯤꯅꯦ ꯍꯣꯔꯦꯟꯀꯣ
ꯌꯥꯌꯦ ꯌꯥꯌꯦ ꯑꯩꯒꯤ ꯃꯔꯨꯞꯇꯤ ꯂꯝ ꯁꯦꯅꯔꯤꯒꯨꯝꯕ ꯄꯥꯠ ꯑ ꯄꯥꯠꯀꯨꯝꯕ ꯒꯥꯔꯗꯦꯟꯒꯨꯝꯕ ꯀꯣꯏꯔꯨꯁꯦ ꯍꯥꯔꯛꯇꯣꯏꯔ ꯍꯥꯏꯔꯛꯄꯅꯣ ꯌꯦꯡꯉꯨꯁꯦ ꯍꯥꯏꯁꯤꯜꯂꯕ
ꯒꯣꯜ ꯀꯣꯏꯕ ꯀꯣꯏꯕ ꯑꯩꯗꯤ ꯆꯤꯌꯥꯡꯒ ꯂꯩꯕꯅꯤꯅ ꯉꯁꯤ ꯀꯣꯏꯔꯤꯀꯥꯟꯗꯕ ꯀꯣꯏꯕ ꯀꯣꯏꯕ ꯀꯥꯏ ꯀꯥꯏꯅꯣ ꯀꯣꯏꯔ ꯂꯣꯏꯔꯦ ꯀꯩꯅꯣ
ꯎ ꯑꯗꯨꯗꯤ ꯕꯣꯜ ꯌꯦꯡꯕꯁꯤꯅ ꯃꯔꯨꯞ ꯐꯈꯤ ꯇꯧꯅꯤ ꯑꯩ ꯕꯣꯟ ꯌꯦ ꯌꯦꯡꯅꯤꯡꯉꯤ ꯂꯣꯟꯁꯨ ꯌꯦꯡꯅꯤꯡꯉꯝꯕꯅꯦꯕ ꯑꯩꯁꯨ ꯄꯥꯝꯕ ꯁꯨꯝ ꯌꯦꯡꯕ
ꯑꯣ ꯇꯨꯝꯅꯤꯡꯕ ꯃꯥꯂꯦꯗ
ꯇꯨꯝꯇꯦ ꯃꯔꯨꯞ ꯁꯨꯝ ꯆꯥꯛꯆ ꯇꯣꯛꯄꯒꯤ ꯍꯆꯤ ꯂꯥꯡꯕꯩ ꯁꯨꯝ ꯎꯏꯗꯑꯩꯅꯦ ꯃꯔꯨꯞ ꯀꯔꯤꯝ ꯇꯧꯕ ꯅꯠꯇꯦꯗ ꯃꯔꯨꯞꯇꯤ ꯑꯁꯤꯗꯤ ꯆꯥꯛꯁꯤꯡꯅ ꯊꯣꯡꯕ ꯊꯕꯛꯁꯤ ꯌꯥꯝꯅ ꯊꯤꯡꯕꯒꯤ ꯋꯥꯅꯤꯅꯤ
ꯆꯥꯏꯁꯤꯡ ꯊꯣꯡꯕꯗꯤ ꯄꯥꯝꯖꯩꯕ ꯑꯩꯅ ꯆꯠꯇꯧꯕ ꯂꯥꯏꯟꯁꯦ ꯑꯗꯨ ꯆꯥꯏꯁꯤꯡ ꯊꯣꯡꯕ ꯕꯥꯃꯣꯟ ꯕ ꯀꯩꯒꯨꯝꯕ ꯃꯥꯅ ꯑꯣꯏꯔꯝꯒꯗꯕꯅꯦꯕ ꯁꯨꯒꯗꯤ ꯃꯍꯩ ꯆꯥꯒꯗꯕ ꯃꯤꯅꯦꯕ ꯑꯗꯣ ꯀꯃꯥꯏꯅ ꯇꯧꯔꯒ ꯇ ꯑꯣꯏꯅ ꯇꯧꯃꯤꯅꯣ ꯈꯪꯇ꯭ꯔꯦ
ꯎꯝ ꯃꯩꯇꯩꯕ ꯑꯩꯉꯣꯟꯗ ꯑꯣꯟꯁꯤꯟꯈ꯭ꯔꯒꯦ ꯍꯥꯏꯔꯣ ꯃꯩ ꯑꯩꯈꯣꯏ ꯏꯇꯥꯎꯁꯦ
ꯃꯥꯏ ꯀꯖ
ꯅꯣꯡꯃꯒꯤ ꯄꯩꯁꯥꯁꯨ ꯐꯪꯕ ꯑꯍꯥꯎ ꯑꯍꯥꯎꯁꯨ ꯆꯥꯕ
ꯑ ꯄꯥꯝꯖꯕꯃꯛꯁꯨ ꯊꯣꯛꯄ
ꯍꯥꯥ
ꯄꯥꯝꯖꯕ ꯄꯥꯝꯖꯕꯃꯛꯁꯨ ꯊꯣꯛꯄ ꯍꯥꯏꯕ
ꯎꯝ ꯌꯥ ꯊ ꯍꯥꯎ ꯍꯥꯎ ꯆꯥꯗꯅ ꯃꯇ ꯇꯥꯗꯅ ꯃꯌꯥꯝꯗꯗꯤ ꯃꯣꯏꯅ ꯈꯔ ꯍꯦꯟꯅ ꯍꯥꯎꯔ ꯆꯥꯏꯗꯅ ꯃꯣꯏ ꯇꯣꯉꯥꯟꯅ ꯏꯁ ꯄꯤꯛꯆꯦꯌꯔꯗ ꯑꯩꯁꯨ ꯑꯝꯇꯪ ꯑꯣꯏꯅꯤꯡꯉꯤꯅꯦ ꯅꯣꯡ ꯐꯥ ꯅꯪ ꯑꯣꯏꯔꯗꯤ ꯅꯣꯡꯃ ꯅꯣꯡ ꯐꯥ ꯆꯠꯃꯤꯟꯅꯗꯤ ꯑꯩ ꯆꯥꯛ ꯊꯤꯈꯤꯕꯗꯤ ꯍꯩꯅꯤꯅꯤꯅ
ꯁꯦ
ꯅꯪ ꯎꯝ ꯅꯪ ꯍꯅꯟꯇ ꯑꯣꯏꯔꯈꯣꯗ ꯃꯣꯍꯃꯗ
ꯑꯩꯕꯨꯗꯤ ꯃꯣꯏꯅ ꯅꯦꯛꯇꯅ ꯅꯦꯛꯇꯅ ꯂꯩꯔꯝ ꯇꯟꯗꯅ ꯆꯠꯇꯕꯅꯤ ꯑꯩ ꯆꯠꯂꯗꯤ ꯅꯪꯅ ꯏꯟꯁꯥꯡ ꯈꯪꯗ ꯈꯔ ꯄꯨꯔꯛꯑꯅꯤ ꯑꯗꯨꯒ ꯄꯗꯥ ꯑꯃꯅ ꯃꯆꯥ ꯑꯃꯨꯛ ꯤꯡꯒꯠꯂꯒꯀꯣ ꯎꯝ ꯑꯗꯨꯝ ꯑꯩꯈꯣꯏꯁꯨ ꯂꯥꯏꯒꯤ ꯁꯦꯕꯥ ꯀꯩꯀꯥ ꯈꯔ ꯇꯧꯊꯣꯛꯑꯒ
ꯎꯝ ꯍꯣꯏꯅ ꯍꯧꯖꯤꯛꯀꯥꯟꯁꯤꯗꯤ ꯅꯨꯡꯉꯥꯏꯔꯖꯥꯠꯅꯤ ꯃꯃꯣꯟꯁꯨ ꯅꯨꯡꯉꯥꯏꯔ ꯅꯨꯡꯉꯥꯏꯔꯦ ꯃꯗꯨꯅꯤ ꯃꯔꯨꯞ ꯃꯔꯨꯞꯇꯤ ꯆꯥꯛ ꯃꯊꯦꯜ ꯀꯩ ꯌꯦꯟꯁꯥꯡ ꯊꯣꯡꯉꯤꯅꯣ ꯍꯥꯏꯁꯦ
ꯆꯅꯥ ꯍꯋꯥꯏ ꯆꯅꯥ ꯆꯤꯡꯉꯝꯕꯅꯦ ꯊꯣꯡꯉꯦ ꯃ
ꯆꯅꯥꯗꯦ ꯆꯅ ꯑꯗ ꯆꯂꯦꯖꯔꯦ ꯕ ꯅꯨꯄꯤ ꯊꯣꯡ ꯈꯔ ꯈꯔ ꯉꯥꯒꯨꯝꯕ ꯌꯦꯡꯉꯨ ꯏꯐꯠ ꯊꯨꯡꯖꯤꯜꯂꯒ ꯄꯤꯖꯔꯗꯤ ꯍꯥꯎꯗꯕ ꯅꯨꯄꯤꯗꯨꯒꯩ ꯁꯥꯎꯕ ꯐꯗꯣꯛ
ꯑ ꯑꯩꯅ ꯌꯦꯟ ꯂꯩꯔꯛꯀꯦ ꯌꯦꯟ ꯂꯩꯔꯛꯀꯦꯅ ꯃꯥꯅ ꯁꯥꯎꯅꯔꯤꯉꯩ ꯃꯇꯥꯡꯗꯨꯗ ꯍꯪꯖꯤꯟꯕ ꯑꯩꯁꯨ ꯃꯥ ꯁ ꯎꯕꯗꯤ ꯌꯦꯟ ꯂꯩꯔꯛꯀꯦ ꯆꯥꯅꯤꯡꯗꯦꯁꯨꯣ ꯅ ꯌꯦꯟꯗꯣ ꯆꯥꯅꯤꯡꯗꯦ ꯍꯥꯏꯔꯒ ꯄꯣꯠꯇꯣ ꯑꯩꯈꯣꯏꯁꯨ ꯏꯃꯨꯡꯒꯤ ꯏꯀꯣꯅꯣꯃꯤꯛꯇ ꯍꯥꯏꯗꯤ ꯈꯔ ꯁꯤꯡꯗ꯭ꯔꯗꯤ ꯌꯥꯗ꯭ꯔꯕ ꯍꯥꯏꯇꯥꯔꯦ ꯃꯥꯅ ꯁꯥꯎꯔꯤꯀꯥꯟꯒꯨꯝꯕꯗ ꯌꯦꯟ ꯆꯥꯅꯤꯡꯕ꯭ꯔꯥ ꯏ ꯂꯩꯔꯛꯀꯦꯒꯨꯝꯕ ꯑꯗꯨꯗꯩ ꯆꯥꯛ ꯌꯥꯝꯗ꯭ꯔꯗꯤ ꯆꯥꯛ ꯊꯤꯕꯗꯨ ꯆꯥꯛ ꯌꯥꯝꯗ꯭ꯔꯗꯤ ꯑꯩ ꯀꯣꯟꯅꯔꯔꯣꯏ ꯈꯔ ꯈꯪꯉꯗꯤ ꯑꯦ ꯅꯨꯄꯤ ꯁꯤ ꯂꯧꯈꯠꯂꯣꯗꯅ ꯆꯥꯁꯤꯜꯂꯣꯗꯅ ꯄꯨꯂꯞ ꯅꯪꯒꯤ ꯉ ꯈꯛꯇꯅꯤꯒ ꯍꯥꯏꯔꯗꯤ ꯌꯥꯔꯦ ꯃꯤ ꯎꯁꯤꯠꯇꯕ ꯇꯧꯔꯛꯀꯅꯨ ꯁꯨꯡꯆꯥ ꯆꯥꯔꯣꯏꯒ ꯍꯥꯏꯔꯒ ꯑꯩꯅ ꯆꯥꯕ ꯐꯪꯗꯣꯏꯅꯦꯕ ꯑꯗꯨꯝꯕ ꯈꯔ ꯂꯩꯌꯦ ꯁꯤ ꯏꯃꯨꯡꯒꯤ ꯌꯥꯝ ꯅꯨꯡꯁꯤ ꯌꯥꯝ ꯅꯨꯡꯁꯤꯅꯕꯒꯤ ꯇ꯭ꯔꯤꯛꯁꯅꯤꯗ ꯅꯨꯡꯁꯤꯅꯕꯒꯤ ꯃꯅꯨꯡꯒꯤ ꯋꯥꯔꯤꯅꯦꯕ
ꯍꯣꯏ ꯃꯥꯅꯤ ꯃꯥꯅꯤ ꯃꯔꯨꯞ ꯐꯔꯦ ꯐꯔꯦ ꯃꯔꯕꯨꯗ ꯐꯔ ꯂꯨ ꯀꯣꯏ ꯊꯁ ꯇꯥꯔꯔꯣ
ꯍꯣꯏ ꯍꯣꯏ
ꯎꯝ ꯊꯝ ꯊꯝ
ꯎꯝ